ꯀ꯭ꯔꯤ ꯇꯧ ꯍꯜꯂꯣ ꯇꯥꯕ꯭ꯔꯥ
ꯍꯜꯂꯣ
ꯂꯣ
ꯀ꯭ꯔꯤ ꯇꯧꯀꯦꯔꯥ
ꯀ꯭ꯔꯤꯁꯨ ꯇꯧꯗꯦ ꯅꯪꯗꯤ
ꯆꯥꯛ ꯆꯥꯔꯕ꯭ꯔꯣ
ꯆꯥꯔꯦ
ꯀꯔꯤ ꯏꯟꯁꯥꯡ ꯆꯥꯒꯦꯔꯥ
ꯈꯣꯏꯗꯤ ꯗꯥꯜ ꯆꯥꯔꯦꯕ꯭ꯔꯥ ꯅꯪꯗꯤ ꯑꯩꯈꯣꯏꯗꯤ ꯗꯥꯎ ꯆꯥꯏꯌꯦ ꯍꯥꯏꯕ ꯅꯪꯗꯤ ꯆꯥꯔꯦꯕꯣ ꯆꯔꯦꯕꯣ ꯂꯣ ꯇꯥꯕ꯭ꯔꯥ
ꯀꯔꯤ ꯏꯟꯁꯥꯡ ꯆꯒꯦꯔꯥ
ꯑꯈꯣꯏꯗꯤ ꯗꯥꯜ ꯅꯣꯏꯗꯤ
ꯆꯛ ꯆꯥꯔꯕ꯭ꯔꯣ
ꯆꯥꯔꯦ
ꯅꯪꯗꯤ ꯆꯥꯔꯕꯣ
ꯍꯥꯥ
ꯍꯥ
ꯆꯛ ꯆꯥꯔꯕꯣ ꯅꯪꯗꯤ
ꯆꯔꯦ ꯅꯪ ꯆꯔꯕ꯭ꯔꯣ
ꯈꯣꯏꯁꯨ ꯆꯥꯔꯦ
ꯀꯔꯤ ꯢꯟꯁꯥꯡ ꯆꯒꯦꯔ ꯑꯁ ꯍꯥꯎꯕ꯭ꯔꯥ ꯑ ꯍꯧꯖꯤꯛ ꯑꯥ ꯉꯥ ꯆꯗꯦ ꯑꯩꯗꯣ ꯆꯥꯛꯁꯨ ꯆꯥꯗꯦ ꯊꯦꯡꯀꯤꯌꯨ ꯑꯦꯔꯥꯎꯟ ꯇꯦꯟ ꯇꯨꯋꯦꯜꯐꯇ ꯑꯩꯥꯊꯣꯛꯑꯕ
ꯑꯦꯍꯦ ꯊꯦꯡꯃꯟꯈ꯭ꯔꯦꯀꯣ
ꯍꯣꯏ ꯉꯪ ꯆꯥꯔꯥꯕ꯭ꯔꯥ
ꯈꯣꯏꯗꯤ
ꯑꯆꯥ ꯌꯥꯝ ꯑꯔꯂꯤ ꯑꯣꯏꯌꯦ
ꯍꯣꯏ ꯑꯈꯣꯏꯗꯤ ꯑꯁꯨꯃꯥꯏꯟ ꯆꯥꯕꯅꯤ
ꯑꯥ
ꯍꯌꯦꯡ ꯀꯩꯅꯣ ꯇꯧꯒꯦꯔ
ꯀ꯭ꯂꯥꯁ ꯂꯩꯌꯦ
ꯑꯣ ꯐꯔꯦ
ꯅꯪꯗꯤ ꯀꯔꯤ ꯇꯧꯎꯒꯦꯔꯥ
ꯀꯥꯔꯤꯔꯥ
ꯅꯪꯗꯤ ꯀꯔꯤ ꯇꯥꯎꯒꯦꯔ ꯍꯥꯏꯌꯦ
ꯀꯔꯤꯁꯨ ꯇꯣꯗꯦ ꯐꯝꯃꯦ ꯐꯝꯃꯦ
ꯑꯦ
ꯅꯪꯗꯣ ꯁ꯭ꯀꯨꯨꯜ
ꯑꯦꯗꯤ ꯇꯨꯋꯦꯜꯐꯅꯦ